ꯇꯥꯔꯕꯥ
ꯍꯂꯣ
ꯍꯜꯂꯣ
ꯇꯥꯔꯕꯣ
ꯁꯛꯁꯔ ꯇꯥꯔ ꯆꯛꯁꯥꯔꯕꯣ
ꯈꯣꯟꯖꯦꯜꯁꯤ ꯌꯥꯝ ꯄꯤꯛꯄꯒꯨꯝ ꯇꯧꯋꯦ
ꯁꯛꯁ ꯑꯔꯔꯕ
ꯆꯠꯁꯥꯔ ꯆꯥꯛ ꯆꯥꯔꯦ
ꯀꯔꯤ ꯃ
ꯀꯔꯤ ꯃꯊꯦꯜ ꯆꯥꯔꯒꯦ ꯑꯩꯈꯣꯏꯁꯦ ꯃꯊꯦꯜ ꯑꯣꯏꯅ ꯆꯠꯁꯦ ꯍꯥꯏꯔꯣ ꯇꯣꯄꯤꯛ ꯑꯣꯏꯅ ꯆꯠꯁꯦ ꯍꯥꯏꯔꯣ
ꯑꯗꯨꯝ ꯑꯩ ꯍꯥꯏꯔꯛꯀꯦ ꯑꯗꯨꯝ
ꯍꯧꯖꯤꯛꯀꯥꯟꯁꯤꯕꯨ ꯀꯥꯂꯦꯟꯊꯥꯁꯤꯕꯨ ꯀꯃꯥꯏ ꯀꯃꯥꯏꯅ ꯇꯧꯔꯤꯒꯦ ꯍꯧꯖꯤꯛ ꯁꯥꯔꯛꯄꯅꯤꯅ ꯏꯁꯤꯡ ꯃꯥꯏꯁꯤꯡꯒ ꯊꯛꯄ ꯆꯥꯕ ꯀꯃꯥꯏꯅ ꯇꯧꯒꯦ ꯍꯧꯖꯤꯛꯀꯥꯟꯁꯤꯕꯨ ꯑꯗꯨꯝ ꯅꯣꯡꯖꯨ ꯊꯥ ꯃꯇꯝꯁꯨ ꯑꯣꯏꯕꯅꯤꯅ ꯀꯩ ꯀꯩ ꯆꯥꯔꯒ ꯂꯦꯜꯂꯤꯒꯦ ꯍꯧꯖꯤꯛ ꯀꯥꯟꯁꯦ
ꯍꯧꯖꯤꯛꯀꯥꯟꯁꯦ ꯀꯥꯂꯦꯟ ꯊꯥꯅꯦ ꯉꯁꯤꯁꯤ ꯑꯁꯦꯡꯕꯗꯒꯤ ꯌꯥꯝ ꯁꯥꯏꯌꯦ ꯇꯧꯕꯇꯕꯨ ꯌꯨꯝꯗ ꯂꯩꯇꯕꯅꯤꯅ ꯏꯁꯤꯡ ꯊꯛꯄꯒꯤ ꯆꯥꯡꯁꯦ ꯈꯤꯇꯪꯗꯤ ꯋꯥꯠꯂꯦ ꯑꯗꯨꯒ ꯆꯥꯕ ꯊꯛꯄꯒꯤꯗꯤ ꯑꯗꯨꯝ ꯊꯣꯏꯗꯣꯛꯅ ꯀꯩꯁꯨ ꯂꯩꯖꯗꯦ ꯑꯗꯨꯝ ꯑꯐꯪ ꯑꯐꯪꯕ ꯅꯨꯃꯤꯠꯇꯨꯒꯤꯅ ꯑꯗꯨꯝ ꯆꯥꯏ ꯑꯗꯣ ꯁꯣꯝꯗꯤ ꯊꯕꯛ ꯑꯃ ꯆꯠꯂꯦ ꯍꯥꯏꯅꯁꯨ ꯇꯥꯖꯩ ꯉꯁꯤꯗꯤ ꯆꯠꯇ꯭ꯔꯕ ꯀꯃꯥꯏꯅ ꯇꯧꯕꯅꯣ
ꯑꯣ ꯉꯁꯤꯗꯤ ꯊꯕꯛꯇꯣ ꯂꯦꯞꯆꯔꯦ ꯑꯩꯒꯤ ꯑꯩꯅ ꯇꯧꯕ ꯅꯨꯄꯥꯗꯣ ꯑꯗꯣ ꯄꯥꯥꯗꯣ ꯉ ꯉꯗꯤ ꯀꯩꯅꯣ ꯃꯁꯥ ꯅꯨꯡꯉꯥꯏꯇꯦꯅ ꯍꯥꯏꯕꯀꯣ ꯑꯗꯨꯒꯤ ꯂꯦꯞꯄꯦ ꯑꯗꯨꯅ ꯌꯨꯝꯗ ꯑꯣꯏꯅ ꯂꯩꯔꯦ ꯉꯁꯤꯗꯤ ꯑꯗꯣ ꯍꯧꯖꯤꯛꯀꯥꯟꯁꯤꯕꯨ ꯍꯩ ꯔꯥꯒꯨꯝꯕ ꯆꯥꯕ꯭ꯔꯣ ꯀꯃꯥꯏꯅ ꯇꯧꯒꯦ ꯍꯥꯏꯗꯤ ꯀꯥꯂꯦꯟꯊꯥꯅꯤꯅ ꯇꯔꯕꯨꯖꯒꯨꯝꯕ ꯊꯕꯤꯒꯨꯝꯕ ꯌꯥꯝ ꯆꯥꯅꯩꯗꯅꯀꯣ ꯏꯁꯤꯡ ꯃꯔꯥꯡ ꯀꯥꯏꯅ ꯌꯥꯎꯕ ꯀꯥꯡꯒꯨꯁꯦ ꯀꯃꯥꯏ ꯀꯃꯥꯏꯅ ꯇꯧꯒꯦ ꯍꯧꯖꯤꯛ ꯀꯥꯟꯁꯤꯕꯣ
ꯍꯧꯖꯤꯛꯀꯥꯟꯁꯦ ꯇꯔꯕꯨꯖꯠ ꯆꯥꯏ ꯇꯔꯕꯨꯖꯠꯁꯦ ꯃꯈꯜ ꯑꯅꯤ ꯊꯣꯛꯑꯦ ꯍꯧꯖꯤꯛꯁꯦ ꯌꯦꯜꯂꯣ ꯃꯆꯨ ꯁꯥꯕ ꯑꯃꯒ ꯍꯪꯒꯄꯥꯟ ꯍꯥꯏꯕ ꯇꯥꯔꯦꯀꯣ ꯑꯉꯥꯡꯕ ꯑꯣꯏꯕ ꯑꯃꯗꯨꯒꯀꯣ ꯑꯗꯣ ꯍꯥꯎꯕꯒꯤ ꯆꯥꯡꯁꯦ ꯑꯗꯨꯝ ꯍꯥꯎꯗꯤ ꯍꯥꯎꯋꯦ ꯑꯗꯣ ꯍꯪꯒꯄꯥꯟꯁꯤꯅ ꯈꯤꯇꯪ ꯁꯥꯕ ꯃꯇꯝꯗ ꯖꯧ ꯖꯧ ꯂꯥꯎ ꯇꯧꯋꯦ ꯑꯗꯨꯒ ꯑꯪꯒ꯭ꯔꯨꯁꯨ ꯌꯥꯝꯅ ꯃꯇꯝ ꯑꯣꯏ ꯍꯧꯖꯤꯛꯁꯦ ꯑꯗꯨꯅ ꯑꯪꯒ꯭ꯔꯨꯔꯁꯨ ꯆꯥꯕ ꯂꯦꯞꯆꯗꯦ ꯑꯗꯣ ꯁꯣꯝꯗꯤ ꯀꯃꯥꯏ ꯀꯃꯥꯏꯅ ꯇꯧꯔꯒ ꯂꯦꯟꯕꯤꯒꯦ ꯅꯨꯡꯊꯤꯤꯟꯁꯤꯕꯨ ꯊꯕꯛꯁꯨ ꯆꯠꯇ꯭ꯔꯦ ꯍꯥꯏꯕꯅꯤꯅ
ꯑꯣ ꯑꯁꯤꯁꯦ ꯑꯩꯗꯤ ꯍꯩꯅꯧ ꯑꯁꯪꯕꯗꯣ ꯍꯦꯛꯑꯦ ꯑꯗꯨꯒ ꯍꯩꯅꯧ ꯑꯁꯪꯕꯁꯦ ꯌꯥꯝ ꯀꯥꯟꯅꯩꯗꯅꯀꯣ ꯍꯥꯏꯗꯤ ꯚꯤꯇꯥꯃꯤꯟ ꯁꯤꯒꯨꯝꯕ ꯌꯥꯝ ꯌꯥꯎꯕꯅꯤꯅ ꯃꯣꯏꯁꯦ ꯀꯥꯟꯅꯩꯗꯅꯀꯣ ꯑꯗꯨꯒ ꯍꯩꯅꯧꯗꯣ ꯐꯖꯅ ꯁꯤꯠꯂꯦ, ꯁꯤꯠꯂꯒ ꯑꯩꯅ ꯅꯨꯡꯁꯤꯗꯥꯛꯇꯣ ꯍꯥꯞꯄꯦ ꯑꯗꯨꯒ ꯃꯣꯔ ꯇꯦꯛꯄ ꯈꯔ ꯍꯥꯞꯆꯤꯜꯂꯦ ꯑꯗꯨꯒ ꯐꯖꯅ ꯃꯦꯠꯂꯦ ꯆꯝꯄ꯭ꯔꯥ ꯃꯅꯥ ꯑꯃꯅꯤ ꯍꯦꯍꯧꯔꯦ ꯑꯩꯈꯣꯏ ꯑꯩꯈꯣꯏ ꯆꯝꯄ꯭ꯔꯥ ꯄꯥꯟꯕꯁꯤꯗꯒꯤ ꯑꯗꯨꯒ ꯐꯖꯅ ꯀꯣꯠꯂꯒ ꯆꯥꯊꯔꯦ ꯑꯗꯨ ꯄꯨꯛꯁꯨꯕ ꯈꯤꯇꯪꯗꯤ ꯅꯨꯡꯉꯥꯏꯇꯦ ꯑꯗꯨꯑꯣꯏꯁꯨ ꯍꯥꯎꯕꯗꯤ ꯐꯖꯅ ꯍꯥꯎꯔꯦ ꯉꯁꯤꯗꯤ ꯑꯗꯣ ꯅꯪ ꯍꯩꯅꯧꯒꯕꯗꯤ ꯃꯦꯠ ꯀꯔꯤꯒꯨꯝꯕ ꯆꯥꯗ꯭ꯔꯣ ꯍꯧꯖꯤꯛꯀꯥꯟꯁꯤꯕꯨ ꯀꯃꯥꯏꯅ ꯇꯧꯒꯦ ꯍꯥꯏꯩꯅꯧ ꯃꯇꯝꯅꯤꯅꯀꯣ꯫
ꯍꯩꯅꯧꯁꯦ ꯍꯦꯛꯄꯗꯤ ꯍꯦꯛꯑꯦ ꯆꯤꯡ ꯀꯥꯕꯗ ꯑꯌꯨꯛ ꯆꯤꯡ ꯀꯥꯕꯗ ꯑꯗꯨꯝ ꯍꯦꯛꯇꯤ ꯍꯦꯛꯑꯦ ꯑꯗꯨꯝꯗꯤ ꯅꯠꯇꯦ ꯑꯗꯨ ꯅꯣꯡ ꯐꯥꯗꯣꯛ ꯍꯦꯛꯄꯗꯤ ꯌꯥꯎꯋꯦ ꯍꯥꯏꯖꯕꯅꯦ ꯑꯗꯨꯒ ꯑꯩꯒꯤ ꯑꯣꯏꯅꯗꯤ ꯍꯩꯅꯧ ꯑꯁꯪꯕꯒꯨꯝꯕꯁꯤꯗꯤ ꯈꯤꯇꯪ ꯄꯥꯝꯕ ꯋꯥꯠꯂꯦ ꯃꯨꯟꯕ ꯑꯣꯏꯅ ꯆꯥꯕꯅ ꯄꯥꯝꯖꯩ ꯑꯗꯨꯅ ꯍꯩꯅꯧ ꯑꯁꯪꯕꯁꯤꯗꯤ ꯆꯥꯖꯗꯦ ꯑꯗꯣ ꯑꯗꯣꯝꯅ ꯉꯁꯤ ꯍꯩꯅꯧ ꯃꯤꯄ ꯆꯥꯃꯤꯟꯅꯔꯤꯁꯤꯕꯨ ꯀꯅꯥ- ꯀꯅꯥ ꯆꯥꯃꯤꯟꯅꯕꯅꯣ ꯑꯗꯨꯒ ꯃꯍꯥꯎꯒꯤ ꯃꯇꯥꯡꯁꯤꯁꯨ ꯈꯤꯇꯪꯒ ꯁꯥꯡꯗꯣꯛꯅ ꯍꯥꯏꯕꯤꯌꯨ꯫
ꯑꯣ ꯉꯁꯤꯁꯦ ꯑꯩ ꯏꯊꯟꯗ ꯆꯥꯕꯗꯨꯣ ꯅꯨꯡꯉꯥꯏꯇ꯭ꯔꯕꯅꯤꯅ ꯑꯩꯒꯤ ꯏꯃꯥꯟꯅꯕ ꯌꯨꯝ ꯊꯪꯅꯕ ꯏꯃꯥꯟꯅꯕ ꯂꯩꯌꯦ ꯃꯣꯏꯒ ꯑꯗꯨꯝ ꯂꯩꯀꯣꯜꯗ ꯄꯨꯜꯂꯒ ꯆꯥꯎꯔꯦ ꯌꯥꯝ ꯍꯥꯎꯋꯦ ꯍꯥꯏꯗꯤ ꯂꯩꯀꯣꯟꯜꯒꯤ ꯍꯩꯅꯧ ꯍꯥꯏꯔꯦꯗꯅ꯫ ꯃꯣꯏꯗꯤ ꯍꯂꯥꯏꯒꯤ ꯃꯐꯝꯗ ꯄꯥꯝꯃꯤꯅ ꯃꯣꯏ ꯑꯗꯨꯅ ꯍꯦꯟꯅ ꯑꯗꯨꯝ ꯍꯥꯎꯋꯦ ꯌꯦꯛꯄꯒ ꯆꯥꯕꯅꯤꯅ꯫ ꯆꯥꯝꯊꯣꯛꯑꯒ ꯐꯖꯅ ꯆꯥꯗꯔꯦ ꯑꯗꯨꯒ ꯑꯦ ꯂꯣꯏꯕꯒ ꯑꯃꯨꯛ ꯍꯩꯈꯥꯃꯨꯛ ꯆꯥꯔꯦ ꯍꯩꯈꯥꯁꯨ ꯍꯧꯖꯤꯛ ꯃꯇꯝꯅꯤꯗꯅꯀꯣ ꯑꯗꯣ ꯅꯣꯏ ꯆꯤꯡ ꯀꯥꯕꯁꯦ ꯀꯃꯥꯏ- ꯀꯃꯥꯏ ꯇꯧꯒꯦ ꯑꯌꯨꯛ ꯉꯟꯇꯥꯗ ꯀꯥꯔꯤꯔꯥ ꯑꯗꯨꯒ ꯅꯨꯃꯤꯗꯥꯡ ꯋꯥꯏꯔꯝꯗꯗꯤ ꯀꯥꯗꯕ꯭ꯔꯥ ꯀꯃꯥꯏꯅ ꯇꯧꯒꯦ?
ꯑꯁꯦ ꯑꯅꯝꯕꯅ ꯑꯌꯨꯛ ꯑꯌꯨꯛꯇ ꯀꯥꯏ ꯑꯌꯨꯛꯇ ꯀꯥꯏ ꯍꯥꯏꯕꯒꯤ ꯃꯔꯝ ꯑꯩ ꯑꯌꯨꯛꯁꯤꯅ ꯃꯌꯥꯝꯒꯤ ꯍꯦꯟꯅ ꯀꯩꯅꯣ ꯑꯣꯏꯕ ꯇꯥꯏꯃꯤꯡ ꯑꯣꯏꯕ ꯍꯦꯟꯅ ꯂꯥꯏꯅ ꯐꯪꯕ ꯇꯥꯏꯃꯤꯡꯗꯨꯣ ꯑꯣꯏꯕ ꯅꯨꯡꯗꯥꯡ ꯋꯥꯏꯔꯝꯁꯤꯗꯤ ꯑꯃ- ꯑꯃ ꯊꯕꯛ ꯆꯠꯊꯣꯛꯈꯤꯕ ꯌꯥꯎꯕꯅꯤꯅ ꯉꯁꯥꯏꯒꯤ ꯃꯤꯁꯦ ꯁꯨꯗ꯭ꯔꯒꯁꯨ ꯍꯦꯛ ꯆꯠꯄ ꯅꯨꯡꯉꯥꯏꯇꯕ ꯑꯣꯏꯕꯅꯤꯅ ꯑꯌꯨꯛꯁꯤꯗꯅ ꯁꯣꯏꯁꯣꯏ ꯁꯣꯏꯗꯅ ꯑꯗꯨꯝ ꯀꯥꯖꯩ ꯑꯗꯣ ꯁꯣꯝꯅ ꯌꯥꯎꯅꯤꯡꯉꯒꯗꯤ ꯑꯗꯨꯝ ꯑꯀꯨꯞꯄ ꯋꯥꯔꯣꯜ ꯍꯪꯉꯛꯄ ꯌꯥꯒꯅꯤ ꯍꯌꯦꯡꯁꯨ ꯀꯥꯗꯤ ꯀꯥꯖꯒꯅꯤ꯫
ꯍꯣꯏ ꯌꯥꯅꯤꯌꯦ ꯑꯩꯁꯨ ꯀꯥꯅꯤꯡ - ꯀꯥꯅꯤꯡ ꯂꯩꯕꯅꯦ ꯍꯥꯏꯕꯗꯤ ꯑꯌꯨꯛ ꯑꯉꯟꯕ ꯅꯨꯡꯁꯤꯠꯅ ꯐꯨꯔꯛꯄꯗ ꯏꯁꯥꯗ ꯌꯥꯝ ꯇꯦꯛꯈꯠꯄ ꯐꯥꯎꯕꯗꯨ꯫ ꯀꯣ ꯑꯩꯉꯣꯟꯗꯁꯨ ꯐꯥꯎꯅꯤꯡꯉꯦ꯫ ꯑꯗꯨꯒ ꯍꯧ ꯇꯨꯝꯖꯤꯟꯕꯗꯩꯗꯤ ꯉꯥꯛꯇꯪ ꯆꯠꯊꯣꯛꯄꯅ ꯐꯩꯗꯅꯀꯣ ꯉꯍꯥꯛꯇꯪ ꯑꯌꯨꯛꯀꯤ ꯀꯣꯏꯊꯣꯛꯄ ꯁꯝꯗꯣꯛꯄ ꯅꯠꯇ꯭ꯔꯒꯅ ꯁꯨꯝ ꯆꯤꯡ ꯀꯥꯎꯔꯨꯕꯅꯤ ꯈꯪꯗꯦ ꯋꯥꯀꯤꯡ ꯆꯠꯄꯅꯤ ꯈꯪꯗꯦ ꯑꯗꯨꯃꯥꯏꯅ ꯇꯧꯕꯁꯤꯅ ꯍꯦꯟꯅ ꯏꯁꯥꯗꯁꯨ ꯀꯥꯟꯅꯩꯗꯅꯀꯣ ꯏꯁꯥꯒꯤ ꯍꯛꯆꯥꯡ ꯁꯥꯖꯦꯜ ꯇꯧꯗ꯭ꯔꯒꯁꯨ ꯑꯗꯨꯃꯥꯏꯅ ꯋꯥꯀꯤꯡ ꯆꯠꯂꯨꯕ ꯍꯥꯏꯁꯦ ꯏꯁꯥꯁꯦ ꯍꯣꯜ ꯗꯦ ꯐ꯭ꯔꯦꯁ ꯑꯣꯏꯔꯒ ꯂꯩꯗꯣꯏꯅꯦ ꯏꯁꯥꯦ ꯇꯦꯛꯈꯠꯂꯒ ꯂꯩꯗꯣꯏꯅꯦꯕꯀꯣ꯫ ꯑꯗꯨ ꯏꯁꯥꯁꯨ ꯐꯥꯎꯕꯤꯔꯝꯒꯅꯦꯅ ꯈꯜꯂꯦ ꯑꯗꯨꯝ ꯆꯠꯄꯅꯤꯅꯀꯣ꯫ ꯀꯃꯥꯏ - ꯀꯃꯥꯏꯅ ꯇꯧꯒꯦ ꯍꯧꯖꯤꯛ ꯁꯨꯝ ꯑꯗꯣꯝꯒꯤ ꯑꯦꯛꯁꯄꯤꯔꯟꯁꯇꯣ ꯍꯥꯏꯗꯤ ꯁꯨꯝ ꯀꯥꯕꯒꯤ ꯀꯃꯥꯏ- ꯀꯃꯥꯏꯅ ꯍꯛꯆꯥꯡꯗ ꯑꯑꯣꯟꯕ ꯂꯥꯛꯀꯗꯣ ꯍꯥꯏꯕꯤꯌꯨꯅꯦ꯫
ꯇꯧꯕꯁꯦ ꯑꯌꯨꯛꯁꯤꯒꯤ ꯊꯕꯛꯁꯤꯗ ꯑꯩꯈꯣꯏꯅ ꯈ꯭ꯋꯥꯏꯗꯒꯤ ꯇꯟꯒꯗꯧꯔꯤꯕꯁꯦ ꯍꯧꯒꯠꯄꯁꯤꯃꯅꯤ ꯑꯩꯒꯤ ꯑꯣꯏꯅꯗꯤ ꯍꯧꯒꯠꯄꯁꯤꯃ ꯌꯥꯝ ꯇꯟꯖꯩ ꯇꯧꯕꯇꯕꯨ ꯆꯠꯁꯦ ꯍꯥꯏꯔꯒꯗꯤ ꯑꯗꯨꯝ ꯍꯧꯗꯤ ꯍꯧꯒꯠꯂꯦ ꯑꯗꯨꯒ ꯍꯧꯒꯠꯈ꯭ꯔꯗꯒꯤꯗꯤꯀꯣ ꯏꯁꯥꯥꯁꯦ ꯌꯥꯝ ꯅꯨꯡꯉꯥꯏꯖꯩ ꯀꯥꯗ꯭ꯔꯤ ꯇꯁꯨ ꯑꯗꯨꯝ ꯏꯃꯥꯟꯅꯕ ꯊꯦꯡꯅꯕꯗꯒꯤ ꯍꯧꯔꯒ ꯅꯨꯡꯉꯥꯏꯕꯁꯨ ꯑꯗꯨꯝ ꯍꯧꯔꯦ ꯑꯗꯨꯒ ꯂꯝꯕꯤꯁꯦ ꯀꯥꯔꯒ ꯅꯣꯡꯃꯒꯤ ꯑꯋꯥ - ꯅꯨꯡꯉꯥꯏ ꯋꯥꯔꯤ ꯇꯥꯊꯣꯛ ꯇꯥꯁꯤꯟ ꯈꯔ ꯇꯧꯔꯒ ꯆꯠꯂꯦ ꯑꯗꯨꯒ ꯀꯥꯔꯦ ꯑꯥ ꯌꯧꯔ ꯃꯇꯨꯡꯗꯁꯨ ꯍꯨꯃꯥꯡ ꯈꯤꯇꯪ ꯇꯥꯊꯣꯛꯈꯤꯕꯒꯤ ꯅꯨꯡꯉꯥꯏꯔꯤꯉꯩ ꯃꯊꯛꯁꯤꯗ ꯑꯩꯈꯣꯏꯅ ꯆꯤꯡ ꯃꯊꯛꯁꯤꯗ ꯐꯝꯃꯒ ꯂꯩꯕ ꯀꯥꯟꯗ ꯅꯨꯡꯁꯤꯠꯅ ꯍꯣꯃꯛꯄꯗꯗꯒꯤ ꯍꯪꯕꯁꯦ ꯁꯤꯒ ꯑꯗꯨꯒ ꯑꯩꯈꯣꯏꯅ ꯑꯌꯨꯛꯁꯤꯗ ꯎꯔꯤꯕ ꯃꯤꯠꯅ ꯎꯔꯤꯕ ꯑꯩꯈꯣꯏꯒꯤ ꯚ꯭ꯌꯨꯁꯤꯅ ꯅꯨꯡꯁꯥꯅꯁꯨ ꯄꯨꯔꯛꯄꯒꯤ ꯌꯥꯝ ꯁꯦꯡꯉꯒ ꯄꯨꯛꯅꯤꯡꯗ ꯌꯥꯝ ꯅꯨꯡꯉꯥꯏ ꯍꯥꯏꯒꯗ꯭ꯔꯥ ꯌꯥꯝ ꯍꯔꯥꯎꯕ ꯍꯥꯏꯒꯗ꯭ꯔꯥ ꯑꯗꯨꯒꯨꯝꯕ ꯑꯃꯗꯤ ꯐꯥꯎꯋꯦ ꯆꯨꯝꯃꯦ ꯌꯥꯝꯅ ꯅꯨꯃꯤꯠꯆꯨꯞ ꯑꯗꯨꯝꯕ ꯅꯪ ꯋꯥꯈꯜ ꯅꯨꯡꯉꯥꯏꯔꯒ ꯂꯩꯕꯅꯦ ꯑꯌꯨꯛꯇ ꯁꯨꯃꯥꯏꯅ ꯆꯠꯊꯣꯛꯎꯕꯁꯦ ꯑꯗꯣ ꯁꯣꯝꯁꯨ ꯍꯌꯦꯡ ꯌꯥꯎꯒꯦ ꯍꯥꯏꯔꯒꯗꯤ ꯑꯩꯈꯣꯏꯅ ꯆꯠꯄꯒꯤ ꯇꯥꯏꯃꯤꯡꯁꯦ ꯃꯉꯥ ꯃꯈꯥꯏꯗ ꯍꯧꯒꯠꯂꯒ ꯇꯔꯨꯛ ꯇꯥꯗ꯭ꯔꯤꯉꯩꯗꯗꯤ ꯀꯥꯕ ꯍꯧꯕꯅꯦ ꯑꯗꯨꯣ ꯁꯣꯏꯗꯅ ꯑꯗꯨꯝꯁꯨ ꯑꯗꯨꯝ ꯂꯥꯛꯄꯤꯔꯣ
ꯎ ꯍꯣꯏ ꯑꯩꯁꯨ ꯄꯥꯝꯃꯦ ꯑꯩꯅ ꯍꯦꯟꯅ ꯈ꯭ꯋꯥꯏ ꯑꯩꯅ ꯄꯥꯝꯕ ꯃꯇꯝꯁꯤꯗ ꯁꯤ ꯀꯩꯅꯣ ꯍꯥꯏ ꯇꯥꯔꯗꯤ ꯐꯧꯅꯒ ꯈꯤꯇꯪ ꯁꯪꯂꯤ ꯁꯪꯂꯤꯒ ꯇꯧꯕ ꯃꯇꯝꯁꯦ ꯑꯁꯤꯗ ꯑꯌꯨꯛ ꯉꯟꯇꯥꯗꯒ ꯍꯧꯒꯠꯂꯒ ꯀꯣ ꯄꯨꯡ ꯃꯉꯥꯗꯅꯤ ꯈꯪꯗꯦ ꯃ ꯃꯉꯥ ꯃꯈꯥꯏꯗꯅꯤ ꯈꯪꯗꯦ ꯍꯧꯒꯠꯂꯒ ꯆꯤꯡ ꯀꯥꯔꯨꯔꯒ ꯍꯦꯛꯇ ꯃꯊꯛꯇꯒꯤ ꯎꯕ ꯁꯪ ꯄ꯭ꯔꯤꯛ ꯁꯪꯕ ꯄꯥꯞꯅ ꯁꯪꯅ ꯎꯕꯗꯣ ꯑꯗꯨ ꯑꯗꯨꯒꯤ ꯐ꯭ꯔꯦꯁ ꯑꯗꯨꯒꯤ ꯏꯁꯥꯗ ꯇꯦꯛꯈꯠꯄ ꯐꯥꯎꯕ ꯑꯗꯒꯤ ꯅꯨꯡꯁꯤꯠꯅꯒ ꯂꯤꯔꯤ ꯂꯤꯔꯤ ꯍꯨꯝꯕꯀꯥꯟꯗ ꯏꯁꯥꯗꯒ ꯌꯥꯝ ꯏꯪ ꯏꯪ ꯐꯥꯎꯕꯗꯣ ꯑꯗꯨꯒꯨꯝꯕꯒꯤ ꯏꯁꯥꯗ ꯐꯥꯎꯕꯗꯣ ꯑꯗꯨ ꯑꯃꯅꯤꯅꯤ ꯑꯗꯨ ꯑꯗꯨꯒꯨꯝꯕꯗꯣ ꯌꯥꯝꯅ ꯀꯩ ꯍꯥꯏꯅꯤ ꯍꯧꯖꯤꯛ ꯐꯥꯎꯕ ꯑꯗꯨꯝ ꯅꯤꯡꯁꯤꯡꯉꯒ ꯂꯩꯕꯗꯨꯀꯣ ꯑꯗꯨꯗꯪ ꯈꯟꯕꯗ ꯏꯁꯥꯗ ꯌꯥꯝ ꯇꯦꯛꯈꯠꯄ ꯐꯥꯎꯋꯦ ꯑꯗꯣ ꯍꯣꯏ ꯑꯩꯁꯨ ꯁꯣꯏꯗꯅ ꯍꯌꯦꯡꯗꯣ ꯂꯥꯛꯅꯕ ꯇꯧꯖꯒꯦ ꯑꯗꯨꯒ ꯁꯣꯝꯒꯤ ꯏꯟꯁꯥꯡꯁꯦ ꯀꯩ ꯀꯩ ꯆꯕꯤꯦ ꯉꯥꯏ ꯍꯪꯍꯧꯗ꯭ꯔꯦ ꯀꯩ ꯆꯥꯕꯗꯣ ꯉꯁꯤꯗꯤ ꯀꯃꯥꯏꯅ ꯇꯧꯕ
ꯑꯦꯟꯁꯥꯡ ꯍꯥꯏꯗ꯭ꯔꯤꯉꯩꯒꯤ ꯃꯔꯛ ꯊꯠꯅ ꯍꯧꯖꯤꯛ ꯍꯧꯖꯤꯛꯀꯤ ꯑꯣꯏꯅꯗꯤ ꯑꯁꯪ ꯑꯃꯥꯟꯁꯦ ꯄꯨꯡ ꯄꯥꯛ ꯄꯥꯛꯅ ꯂꯩꯕꯗꯤ ꯑꯣꯏꯗꯦ ꯇꯧꯕꯇꯕꯨ ꯆꯤꯡ ꯁꯤꯗ ꯍꯧꯔꯤꯕ ꯄꯣꯠ ꯁꯤꯡꯁꯤꯕꯨꯗꯤ ꯂꯣꯏꯅ ꯁꯪꯉꯦ ꯆꯪꯕꯒꯤ ꯃꯊꯛꯇꯨꯗ ꯃꯆꯨ ꯃꯆꯨ ꯃꯈꯜ ꯀꯌꯥꯒꯤ ꯂꯩ ꯌꯥꯝ ꯁꯥꯠꯂꯦ ꯍꯧꯖꯤꯛꯁꯦ ꯑꯗꯨꯅ ꯎꯆꯦꯛ ꯃꯌꯥꯝꯁꯨ ꯄꯥꯏꯔꯛꯑꯦ ꯑꯗꯨꯒ ꯂꯩ ꯃꯈꯜ ꯃꯈꯜ ꯐꯖꯕ ꯃꯆꯨ ꯃꯆꯨ ꯃꯌꯥꯝ ꯁꯨꯕ ꯃꯌꯥꯝꯁꯨ ꯎꯕ ꯐꯪꯒꯅꯤ ꯑꯁꯪꯕ ꯎꯗ꯭ꯔꯒꯁꯨ ꯑꯗꯨꯅ ꯑꯗꯨꯃꯗꯤ ꯁꯣꯏ ꯗꯅꯀ ꯑꯗꯨꯒ ꯃꯊꯦꯜꯁꯦ ꯉꯁꯤꯒꯤ ꯑꯣꯏꯅꯗꯤ ꯑꯩꯈꯣꯏꯒꯤꯁꯦ ꯀꯧꯈꯥ ꯏꯔꯣꯟꯕꯅꯦ ꯑꯗꯨꯒ ꯀꯥꯡꯉꯧ ꯑꯃꯒ ꯇꯧꯋꯦ ꯑꯗꯣ ꯑꯩꯗꯤ ꯆꯥꯕꯨꯗꯤ ꯆꯥꯖꯗꯔꯤ ꯉꯥꯛꯇꯪ ꯂꯩꯔꯒꯗꯤ ꯆꯥꯔꯅꯤ ꯑꯗꯣ ꯁꯣꯝꯗꯤ ꯀꯔꯤ ꯃꯊꯦꯜ ꯆꯥꯕꯤꯈ꯭ꯔꯒꯦ ꯋꯥꯈꯜꯁꯨ ꯌꯥꯝ ꯅꯨꯡꯉꯥꯏ ꯃꯥꯜꯂꯦ ꯉꯁꯤꯗꯤ ꯄꯥꯎ ꯅꯨꯡꯉꯥꯏ ꯍꯥꯏꯅꯁꯨ ꯇꯥꯖꯩ ꯑꯗꯨꯗ ꯈꯤꯇꯪ ꯁꯥꯡꯂꯞꯅ ꯍꯥꯏꯕꯤꯌꯨ
ꯎꯝ ꯅꯁꯤꯁꯦ ꯑꯩꯗꯣ ꯀꯩꯅꯣ ꯂꯐꯨ ꯏꯔꯣꯟꯕ ꯆꯥꯏꯑ ꯑꯗꯨꯒ ꯈꯥꯃꯦꯟ ꯀꯥꯡꯉꯨ ꯑꯃꯒ ꯆꯥꯏꯌꯦ ꯌꯥꯝ ꯍꯥꯎꯔꯦ ꯑꯩꯁꯨ ꯐꯖꯅ ꯁꯦꯠꯊꯈ꯭ꯔꯦ ꯑꯗꯨ ꯂꯣꯏꯔꯒ ꯆꯠꯂꯨꯔꯦ ꯑꯗꯣ ꯑꯩꯅ ꯉꯁꯤ ꯈꯤꯇꯪ ꯋꯥꯈꯜ ꯅꯨꯡꯉꯥꯏꯔꯤꯁꯤꯅ ꯑꯃꯨꯛ ꯑꯩꯒꯤ ꯄꯟꯗꯨꯅ ꯂꯩꯔꯝꯕ ꯄꯩꯁꯥ ꯈꯔ ꯉꯁꯤ ꯌꯧꯔꯛꯄ ꯑꯗꯨꯗ ꯋꯥꯈꯜꯁꯦ ꯌꯥꯝ ꯅꯨꯡꯉꯥꯏꯕ ꯍꯥꯏꯇꯥꯔꯦꯀꯣ ꯑꯗꯨ ꯍꯥꯏꯗꯤ ꯄꯩꯁꯥ ꯐꯪꯕ ꯍꯥꯏꯕꯁꯤꯗ ꯑꯃꯨꯛꯇꯨ ꯅꯨꯡꯉꯥꯏꯗꯅꯀꯣ ꯑꯩ ꯊꯃ ꯍꯥꯏꯗꯤ ꯑꯩꯒꯤ ꯑꯋꯥꯠ ꯑꯄꯥ ꯀꯩ ꯀꯣ ꯀꯩꯅꯣꯝꯗ ꯃꯦꯟꯅꯕ ꯑꯣꯏꯒꯦꯔꯥ ꯀꯔꯤ ꯑꯣꯏꯒꯦꯔꯥ ꯐꯤꯗ ꯂꯩꯕ ꯑꯣꯏꯒꯦꯔ ꯑꯗꯨꯝ ꯍꯥꯏꯗꯤ ꯆꯠꯅꯅꯅꯕ ꯂꯥꯛꯄ ꯄꯁꯦ ꯍꯥꯏꯁ ꯌꯥꯝ ꯅꯨꯡꯉꯥꯏ ꯍꯥꯏꯕ ꯋꯥꯈꯜꯁꯦ ꯍꯥꯏꯗꯤ ꯋꯥꯠꯇ ꯄꯥꯗꯅ ꯂꯩꯕꯗꯣ ꯑꯗꯨꯃꯥꯏꯅ ꯇꯧꯕꯗꯣ ꯌꯥꯝ ꯅꯨꯡꯉꯥꯏ ꯑꯗꯨꯒ ꯎꯝ ꯑꯩꯗꯤ ꯀꯧꯈꯥ ꯏꯔꯣꯟꯕꯁꯦ ꯀꯧꯈꯥ ꯏꯔꯣꯟꯕ ꯍꯥꯏꯔꯒ ꯀꯧꯈꯥ ꯃꯔꯨꯗꯨꯗ ꯅꯠꯇ꯭ꯔꯒ ꯑꯗꯨ ꯄꯥꯝꯕꯤ ꯑꯣꯏꯅ ꯑꯁꯪꯕꯗꯨ ꯑꯣꯏꯅ ꯏꯔꯣꯜꯂꯤꯔ ꯀꯃꯥꯏꯅ ꯇꯧꯕꯅꯣ ꯑꯩ ꯆꯖꯅꯤ ꯆꯥꯅꯤꯡꯉꯤ ꯍꯥꯏꯕ ꯇꯥꯔꯦ
ꯁꯣꯝꯒꯤ ꯐꯣꯟꯁꯦ ꯉꯥꯏꯍꯥꯛ ꯁꯥꯏꯂꯦꯟ ꯊꯝꯕꯤꯌꯨ ꯃꯈꯥ ꯇꯥꯖꯒꯦ ꯀꯧꯈꯥꯁꯦ ꯃꯔꯨꯗꯨ ꯅꯠꯇꯦ ꯑꯁꯪꯕꯗꯨꯅꯦ ꯕꯣꯠ ꯕꯣꯠ ꯂꯥꯎꯕꯗꯨꯅꯦ ꯑꯗꯨꯗꯨꯒ ꯍꯋꯥꯏ ꯃꯪꯒꯟ ꯇꯀꯟ ꯇꯛ ꯇꯧꯕꯗꯨꯃꯒ ꯍꯥꯞꯄꯒ ꯏꯔꯣꯟꯖꯕꯅꯦ ꯍꯣꯏ ꯌꯥꯝ ꯆꯨꯝꯃꯦ ꯀꯧꯈꯦ ꯁ ꯍꯧꯖꯤꯛ ꯌꯥꯝ ꯍꯥꯎꯕ ꯃꯇꯝꯁꯨ ꯑꯣꯏꯌꯦ ꯑꯗꯣ ꯁꯣꯝꯁꯨ ꯁꯣꯝꯒꯤ ꯏꯃꯨꯡ ꯃꯅꯨꯡ ꯕꯖꯥꯔ ꯊꯣꯛꯑꯒꯗꯤ ꯑꯗꯨꯝ ꯀꯧꯈꯥꯁꯦ ꯊꯦꯡꯅꯔꯒꯗꯤ ꯂꯩꯍꯟꯕꯤꯔꯒ ꯃꯍꯥꯎ ꯇꯝꯕꯤꯔꯒꯗꯤ ꯌꯥꯝ ꯅꯨꯡꯉꯥꯏꯅꯦꯅ ꯈꯟꯖꯩ
ꯎꯝ ꯑꯩꯅ ꯈ꯭ꯋꯥꯏꯗ ꯍꯧꯖꯤꯛ ꯍꯧꯖꯤꯛ ꯌꯥꯝ ꯆꯥꯅꯤꯡꯕ ꯏꯟꯁꯥꯡ ꯍꯥꯏꯔꯒꯗꯤ ꯊꯔꯣꯏ ꯊꯣꯡꯕꯒꯨꯝꯕ ꯑꯗꯒꯤ ꯑꯁꯤꯟꯕ ꯊꯣꯡꯕꯒꯨꯝꯕ ꯈꯥꯃꯦꯟꯁꯤꯌꯝ ꯊꯣꯡꯕꯒꯨꯝꯕꯁꯦ ꯌꯥꯝ ꯆꯥꯏ ꯑꯗꯣ ꯍꯥꯏꯗꯤ ꯑꯁꯤꯟ ꯑꯔꯥꯛ ꯑꯣꯏꯕꯁꯦ ꯀꯥꯂꯦꯟꯊꯥ ꯌꯧꯔꯛꯄꯒꯤ ꯏꯁꯥꯗ ꯌꯥꯝꯅ ꯀꯅꯣ ꯇꯧꯕ ꯊꯥꯎꯒꯨꯝꯕ ꯌꯥꯎꯕꯁꯦ ꯆꯥꯅꯤꯡꯗꯦꯕ ꯏꯆꯝ ꯆꯝꯕꯒꯨꯝꯕ ꯁꯨꯝ ꯍꯥꯏꯗꯤ ꯊꯥꯎ ꯃꯛꯇ ꯊꯔꯣꯏꯃꯛꯇ ꯊꯣꯡꯉꯁꯨ ꯊꯥꯎ ꯌꯥꯝ ꯌꯥꯎꯗꯕ ꯑꯗꯨꯝ ꯏꯁꯥꯗ ꯂꯥꯏꯠ ꯑꯣꯏꯕ ꯄꯣꯠꯁꯦ ꯌꯥꯝ ꯆꯠꯅꯤꯡꯉꯦ ꯍꯥꯏꯇꯥꯔꯦ ꯑꯗꯣꯝꯒꯤꯗꯤ ꯀꯩꯀꯩ ꯏꯟꯖꯥꯡ ꯆꯥꯕꯤꯅꯤꯡꯒꯦ ꯍꯧꯖꯤꯛꯀꯥꯟꯁꯤꯕꯣ
ꯎꯝ ꯌꯥꯝ ꯆꯨꯝꯃꯦ ꯍꯧꯖꯤꯛ ꯍꯧꯖꯤꯛꯀꯤ ꯑꯣꯏꯅꯗꯤ ꯁꯤꯜꯂꯞꯇꯧꯕ ꯄꯣꯠꯁꯤ ꯂꯣꯏꯅ ꯍꯥꯎꯋꯦ ꯄꯨꯝꯕꯒꯤ ꯁꯤꯟꯕ ꯅꯠꯇꯕꯀꯣ ꯃꯟꯖꯥꯡ ꯃ ꯆꯥꯔꯤꯕ ꯃꯁꯥꯗꯨꯗꯒꯤ ꯊꯣꯛꯂꯛꯄ ꯑꯁꯤꯟꯕꯗꯣ ꯁꯧꯒ꯭ꯔꯤ ꯁꯝꯅ ꯍꯥꯏꯔꯕꯗ ꯈꯥꯃꯦꯟ ꯑꯁꯤꯟꯕꯁꯨ ꯃꯆꯥꯁꯦ ꯌꯥꯝ ꯍꯥꯎꯖꯩ ꯗꯨꯒ ꯀꯔꯤ ꯂꯤꯂꯥꯔ ꯃꯅꯥ ꯍꯥꯏꯗ ꯑꯃꯁꯨ ꯂꯩꯕꯅꯦ ꯇꯤꯡꯈꯪ ꯈꯤꯇꯪ ꯈꯤꯇꯪ ꯄꯥꯟꯕ ꯑꯗꯨꯗꯨꯁꯨ ꯌꯥꯝ ꯍꯥꯎꯕꯅꯦ ꯆꯝꯅ ꯊꯣꯡꯉꯒ ꯆꯥꯕꯗ ꯑꯗꯣ ꯑꯗꯨꯃꯥꯏꯅ ꯇꯧꯗꯅ ꯍꯧꯖꯤꯛ ꯍꯧꯖꯤꯛꯀꯤ ꯑꯣꯏꯅꯗꯤ ꯃꯅꯥ ꯃꯁꯤꯡ ꯀꯩꯊꯦꯟꯗ ꯐꯪꯕ ꯈꯔ ꯑꯗꯨꯝ ꯆꯥꯖꯔꯤꯌꯦ ꯍꯥꯏꯖ ꯍꯥꯏꯖꯕ ꯇꯥꯏ
ꯑꯣ ꯂꯤꯂꯥꯔ ꯍꯥꯏꯔꯒ ꯂꯤꯂꯥꯔꯁꯦ ꯑꯈꯣꯏ ꯇꯝꯕ ꯀꯣꯂꯦꯖꯇꯨꯗꯗꯤ ꯐꯖꯅ ꯄꯥꯛꯇꯛꯅꯅ ꯍꯧꯋꯦ ꯑꯗꯣ ꯃꯤꯗꯗꯤ ꯀꯅꯥꯝ ꯆꯥꯕꯤꯗꯕ ꯍꯥꯏꯇꯥꯔꯦ ꯁꯤꯗ ꯌꯣꯜꯂꯒꯗꯤ ꯃꯤꯅ ꯌꯥꯝ ꯄꯥꯝꯒꯗꯕ ꯄꯣꯠꯅꯦ ꯍꯥꯏꯗꯤ ꯃꯅꯥꯗꯣ ꯍꯦꯛꯑꯒ ꯑꯃ ꯃꯒꯟ ꯑꯄꯣꯞꯄꯒ ꯇꯧꯔꯒ ꯇꯧꯕꯗꯣ ꯑꯗꯨꯛꯀꯤ ꯃꯇꯤꯛ ꯍꯥꯎꯕꯅꯤꯀꯣ ꯏꯆꯝ ꯆꯝꯅ ꯀꯣ ꯑꯗꯣ ꯍꯣꯏ ꯅꯠ ꯎꯝ ꯍꯣꯏ ꯑꯗꯣ ꯃꯠ ꯇꯝꯁꯤꯁꯨ ꯑꯗꯨꯝ ꯍꯧꯒꯤꯕꯅ ꯑꯗꯨꯝ ꯑꯥ ꯍꯣꯏ ꯀꯣꯟꯅ ꯃꯨꯛ ꯄꯥꯎ ꯐꯥꯎꯖꯔꯒꯦꯀꯣ
ꯃꯇꯝꯁꯦ ꯉꯥꯛꯇꯪꯒ ꯁꯥꯡꯗꯣꯛꯄꯅꯗꯤ ꯐꯒꯗꯕ ꯃꯥꯜꯂꯦ ꯍꯥꯏꯕꯗꯤ ꯍꯣꯔꯦꯟ ꯑꯥ ꯁꯥꯟꯅꯕ ꯌꯥꯕ ꯁꯥꯟꯅꯔꯒ ꯑꯈꯣꯏꯒꯤ ꯈꯤꯇꯪꯗꯗ ꯑꯈꯣꯏꯒꯤ ꯀꯛꯊꯣꯛ ꯀꯛꯁꯤꯟ ꯑꯃꯨꯛ ꯇꯧꯒꯔꯥꯒꯗꯤ ꯉꯁꯥꯏꯒꯤ ꯀꯣ ꯑꯗꯨꯝꯕꯁꯨ ꯅꯨꯡꯉꯥꯏ ꯑꯩꯗꯤ ꯑꯗꯨꯝ ꯈꯤꯠ ꯇꯪꯁꯨ ꯗꯥꯎꯟ ꯑꯣꯏꯔꯛ ꯂꯩꯖꯩꯑꯕꯀꯣ ꯑꯗꯨꯅ ꯌꯥꯔꯒꯗꯤ ꯃꯇꯝꯁꯦ ꯈꯤꯇꯪꯒ ꯂꯧꯖꯒꯦ ꯑꯗꯣ ꯁꯣꯝꯅ ꯍꯥꯏꯖ ꯍꯥꯏꯅꯤꯡꯕ ꯑꯦꯗꯚꯥꯏꯁ ꯃꯇꯦꯛ ꯑꯃ ꯄꯤꯕꯤꯔꯝꯃꯣ ꯑꯗꯨꯒ ꯑꯗꯨꯝ ꯉꯥꯛꯇꯪ ꯊꯝ ꯂꯩꯔꯒ
ꯑꯩꯅ ꯍꯥꯏꯅꯤꯡꯕ ꯍꯥꯏꯕꯕꯨ ꯌꯥꯍꯧ ꯈꯤꯇꯪ ꯉꯟꯅ ꯍꯧꯒꯠ ꯄꯤꯌꯣ ꯑꯗꯨꯒ ꯇꯨꯝꯕꯗꯣ ꯈꯤꯇꯪ ꯉꯟꯅ ꯇꯨꯝꯕꯤꯌꯨ ꯌꯥꯝ ꯇꯨꯝꯃꯒꯗꯤ ꯏꯁꯥꯗꯨ ꯌꯥꯝ ꯇꯦꯛꯈꯠꯇꯣꯏꯅꯦ ꯑꯗꯨꯒ ꯌꯥꯝ ꯇꯨꯝꯍꯧꯗ ꯇꯥꯔꯒꯗꯤ ꯍꯥꯏꯗꯤ ꯃꯊꯪꯒꯤ ꯃꯊꯪꯒꯤ ꯗꯦꯗ ꯃꯊꯪꯒꯤ ꯅꯨꯃꯤꯠꯇ ꯏꯁꯥꯁꯦ ꯊꯕꯛ ꯇꯧꯕꯗ ꯈꯤꯇꯪ ꯇꯟꯗꯕ ꯈꯣꯠꯄ ꯌꯥꯎꯕꯅꯤ ꯑꯗꯨꯅ ꯉꯟꯇꯥꯅ ꯇꯨꯝꯕꯤꯌꯨ
ꯌꯥꯝ ꯅꯨꯡꯉꯥꯏꯖꯔꯦ ꯁꯣꯝꯒ ꯋꯥꯔꯤ ꯁꯥꯟꯅꯖꯕ ꯑꯗꯨ
ꯎꯝ ꯑꯣꯀꯦ